ꯑ꯭ꯔꯣ
ꯑꯣ ꯇꯥꯏꯌꯦ
ꯑꯩ ꯀꯩ ꯇꯧꯔꯝꯃꯤꯅꯣ
ꯀꯩꯁꯤ ꯇꯥꯎꯗꯅꯦ
ꯀꯩꯁꯨ ꯇꯧꯗꯤꯌꯦ
ꯑꯥꯎ ꯀꯁ ꯇꯁꯦ ꯁꯨꯝꯅꯦ
ꯉꯍꯥꯛ ꯇꯪꯉꯤꯕꯅꯤ ꯋꯥꯔꯤ ꯁꯥꯥꯁꯦ ꯀꯣ
ꯀꯍꯕ
ꯏꯕꯥꯅꯤ ꯋꯥꯔꯤ ꯁꯥꯁꯦꯕ
ꯑ ꯁꯕꯤ ꯍꯥꯏ
ꯅꯪ ꯀꯩ ꯋꯥꯔꯤꯔꯤ ꯑꯩꯩꯒ
ꯀꯕ
ꯅꯪ ꯀꯔꯤ ꯀꯔꯤ ꯀꯩ ꯀꯩ ꯋꯥꯔꯤ ꯈꯪꯕ ꯂꯩꯒꯦ
ꯅꯅꯥ ꯅꯎꯦꯂ ꯍꯥꯏꯔꯥꯎ
ꯍꯧꯖꯤꯛꯀꯤ ꯆꯠꯅꯕꯤ ꯍꯥꯏꯕꯁꯤꯗꯤ ꯂꯩꯁꯥꯕꯤꯅ ꯍꯧꯔꯛꯇ꯭ꯔꯗꯤ ꯅꯨꯄꯥꯅꯗꯤ ꯀꯣꯟꯅ ꯍꯧꯔꯛꯀꯅꯤ ꯑꯩꯗꯣ ꯑꯃꯨꯛ ꯆꯥꯛ ꯆꯥꯔꯒ ꯑꯃꯨꯛ ꯇꯨꯝꯊꯔꯦ ꯑꯃꯨꯛ ꯍꯧꯒꯠꯂꯒ ꯆꯥꯕ ꯂꯣꯏꯔꯒ ꯑꯃꯨꯛ ꯇꯨꯝꯊꯔꯦ
ꯎꯝ ꯃꯁꯤ ꯀꯥꯏ ꯀꯥꯏ ꯆꯀꯦ
ꯑꯩꯗꯣ ꯉꯁꯤꯁꯦ ꯆꯠꯇꯦꯗ ꯌꯨꯝꯗ ꯂꯩꯔꯒ ꯑꯗꯨꯝ ꯂꯩꯍꯧꯔꯦ
ꯎꯝ ꯊꯋꯥ ꯀꯟꯗ ꯇ ꯍꯗꯕ꯭ꯔꯣ
ꯊꯕꯥꯛ ꯊꯕꯛꯀꯤ ꯇꯥꯎꯗꯦꯗꯥ ꯍ
ꯎꯝ
ꯅꯪꯒꯤ ꯊꯕꯛ ꯇꯧꯕ꯭ꯔꯅꯦ
ꯇꯥꯎꯗꯦ
ꯅꯪꯁꯨ ꯊꯕꯛ ꯇꯧꯗ꯭ꯔꯒ ꯑꯩꯉꯣꯟꯗꯁꯨ ꯑꯃꯨꯛ ꯍꯪꯕꯁꯤꯗꯤ ꯌꯥꯗ꯭ꯔꯦ ꯎ ꯍꯣꯏ ꯉꯁꯤꯗꯤ ꯀꯩ ꯃꯊꯦꯜ ꯆꯥꯔꯒꯦ ꯑꯩꯁꯨ ꯑꯗꯨꯝ ꯍꯥꯡꯕꯅꯦꯗ
ꯑꯣ ꯉꯁꯤ ꯀꯩꯅꯣ ꯁꯥꯏ ꯎꯝꯠꯇꯥꯎ ꯅꯪꯦ
ꯑꯩꯗꯣ ꯏꯃꯥ ꯄꯣꯛꯂꯛꯄꯗꯒꯤ ꯃꯁꯛ ꯈꯪꯗ꯭ꯔꯤꯕ ꯍꯤꯟꯖꯥꯡ ꯑꯃ ꯊꯨꯡꯂꯝꯃꯤ
ꯑꯣ
ꯑꯗꯨꯒꯤ ꯑꯩ ꯃꯃꯤꯡꯗꯣ ꯀꯥꯎꯈ꯭ꯔꯦ ꯃꯁꯛꯇꯤ ꯈꯪꯉꯦ
ꯌꯥꯝ ꯐ ꯌꯥꯏ
ꯅꯪꯗꯤ ꯅꯨꯡꯉꯥꯏꯔꯤꯀꯣ
ꯑ ꯅꯨꯡꯉꯥꯏꯔꯤ ꯑꯗꯣ ꯅꯁ ꯑꯗꯨꯝ ꯅꯨꯡꯉꯥꯏꯔꯤꯦ
ꯑꯦꯁ ꯑꯩꯗꯤ ꯅꯨꯡꯉꯥꯏꯇ꯭ꯔꯦꯗ ꯑꯩꯗꯤ ꯋꯥꯔꯦꯗ ꯑꯥꯛ ꯆꯥꯃꯟꯕꯗꯒꯤ ꯄꯨꯛꯁꯦ ꯄꯣꯛꯈꯥꯏꯗꯧꯔꯦ
ꯑ
ꯉꯪꯒꯤ ꯀꯅꯥ ꯀꯅꯥꯅ ꯂ ꯔꯅꯣꯅꯦ
ꯍ ꯌꯥꯝꯗꯗ ꯅꯣꯏꯗꯤ
ꯑꯩꯗꯤ ꯏꯊꯟꯗ
ꯎꯝ
ꯀꯟꯇ ꯂꯩꯔꯒ ꯁꯤꯗꯤ ꯀꯩꯗꯧꯕ꯭ꯔꯥ ꯀꯩ ꯍꯥꯏꯦ
ꯌꯥ ꯉꯁꯤꯗꯤ ꯀꯩꯗꯧꯔꯒ ꯂꯩꯕ꯭ꯔꯣꯅ ꯉꯁꯤ ꯃꯣꯔꯅꯤꯡꯗꯒꯤ ꯏꯚꯅꯤꯡ ꯑꯗꯨꯝ ꯌꯨꯝꯗ ꯂꯩꯔ ꯔꯣ ꯃꯄꯥꯡꯒꯨꯝꯕ ꯀꯩꯁꯦ ꯊꯣꯛꯇꯕ꯭ꯔꯣ
ꯑꯗꯨꯗꯤ ꯍꯦꯃꯟꯗ꯭ꯔꯣ ꯅꯪꯒꯤꯗꯨꯗꯤ ꯑꯁ ꯑꯌꯨꯛ ꯍꯧꯒꯠꯂꯦ
ꯑꯥ
ꯑꯌꯨ ꯍꯧꯒꯠꯂꯒ ꯋꯥꯁ ꯑꯞ ꯇꯧꯔꯦ
ꯑꯥ
ꯑꯃꯨꯛ ꯍꯧꯒꯠꯂꯛ ꯂꯣꯏꯔꯀꯥꯟꯗ ꯑꯃꯨꯛ ꯆꯥꯛ ꯆꯥꯔꯦ
ꯑꯥ
ꯆꯥꯛ ꯆꯥꯕ ꯂꯣꯏꯔꯒ ꯑꯃꯨꯛ ꯐꯤ ꯁꯨꯕ ꯇꯧꯔꯦ
ꯑꯣ
ꯑꯃꯨꯛ ꯂꯣꯏꯔꯒ ꯑꯃꯨꯛ ꯁꯤꯡꯖꯨ ꯆꯥꯔꯦ ꯁꯤꯡꯖꯨ ꯆꯥꯕ ꯂꯔꯒ ꯑꯃꯨꯛ
ꯌꯨꯝ ꯍꯜꯂꯛꯑꯦ
ꯑꯣ ꯅꯪꯗꯤ ꯌꯥꯝ ꯆꯥꯏꯅ
ꯌꯨꯝ ꯍꯜꯂꯛꯑꯒ ꯑꯃꯨꯛ ꯆꯥꯔꯦ ꯑꯃꯨꯛ ꯇꯨꯝꯊꯒꯦ ꯇꯧꯔꯤꯀꯥꯟꯗ ꯑꯃꯨꯛ ꯆꯥꯔꯦ ꯍꯧꯖꯤꯛ ꯑꯃꯨꯛ ꯆꯥꯕ ꯂꯣꯏꯔꯒ ꯑꯃꯨꯛ ꯇ ꯨꯝ ꯊꯔꯤꯅꯤ
ꯌꯥꯝ ꯐꯥꯏ ꯌꯥꯝ ꯐꯥꯏ ꯍꯣꯏ ꯒ꯭ꯌꯥꯟꯇꯌꯦ ꯒ꯭ꯌꯥꯟ ꯇꯥꯕꯒꯤꯅꯦ ꯈꯨꯝꯕꯤꯗꯣ ꯑꯩ ꯒ꯭ꯌꯥꯟ ꯇꯥꯗꯔꯗꯦ ꯀꯃꯥꯏꯅ ꯈꯨꯝꯕꯒꯗꯔꯣ
ꯑꯗꯨꯅꯦ ꯅꯪꯒꯨꯝꯅ ꯒ꯭ꯌꯥꯟ ꯇꯥꯕ ꯍꯥꯏꯕꯁꯤꯗꯤ ꯁꯪꯁꯥꯔꯁꯤꯗ ꯀꯌꯥꯃꯨꯛ ꯐꯪꯉꯝꯃꯣꯢꯗ
ꯌꯥꯔꯦꯗ ꯋꯥꯁꯨ ꯉꯥꯡꯕ ꯌꯥꯝ ꯍꯩꯔꯦ ꯑꯩꯁꯨ
ꯑꯥ
ꯋꯥ ꯉꯥꯡꯕ ꯌꯥꯝ ꯍꯥꯏꯌꯦꯕ
ꯍꯣꯏ ꯑꯩꯗꯤ ꯏꯃꯥ ꯄꯣꯛꯂꯛꯄꯗꯒꯤ ꯆꯥꯛ ꯆꯥꯒꯅꯨꯅ ꯍꯥꯏꯔꯛꯄ ꯑꯗꯨꯒꯤ ꯋꯥꯁꯨ ꯈꯤꯇꯪ ꯈꯤꯇꯪ ꯉꯥꯡꯕ ꯇꯝꯃꯣ ꯍꯥꯏꯌꯦ
ꯅꯣꯏꯔꯝꯅꯤ ꯍꯌꯦꯡꯖꯦ ꯀꯥꯏ ꯆꯠꯅꯤꯡꯉꯥꯏ
ꯑꯩ ꯍꯌꯦꯡꯗꯤ ꯗꯤ ꯍꯥꯏꯕ ꯉꯝꯗ꯭ꯔꯤꯌꯦ ꯑꯩꯈꯣꯏꯁꯨ ꯍꯥꯏꯕ ꯉꯝꯗ꯭ꯔꯤ ꯍꯥꯏꯕꯗꯤ ꯂꯩꯗꯅ ꯑꯩꯈꯣꯏꯅ ꯍꯥꯟꯅ ꯈꯪ ꯈꯪꯕ ꯉꯝꯗꯕꯅꯤꯅ ꯀꯃꯥꯏꯅ ꯍꯥꯏꯕ ꯇꯥꯏ ꯂꯩꯇꯦ ꯍꯌꯦꯡ ꯆꯠꯅꯤꯡꯉꯥꯏꯁꯨ
ꯐꯥꯔꯁꯇ ꯅꯪꯅ ꯃꯤꯇꯩꯩꯔ ꯉꯥꯡꯂꯝꯕꯗꯣ ꯒ꯭ꯌꯥꯟ ꯃꯦꯟꯒ ꯈꯔ ꯒ꯭ꯌꯥꯟ ꯇꯥꯕ ꯂꯨꯑꯦ ꯑꯗꯨꯝ ꯍꯧꯖꯤꯛ ꯅꯥꯏꯍꯥꯟ ꯂꯩꯔꯒ ꯑꯗꯨꯝ ꯇꯧꯔ ꯍꯥꯏꯕꯗꯤ ꯀꯨꯏꯅ ꯈꯔ ꯈꯤꯇꯪ ꯇꯧꯔꯒ ꯈꯔ ꯒ꯭ꯌꯥꯟ ꯇꯥꯔꯛꯑꯦ
ꯎꯃꯥꯏ
ꯎꯝ
ꯅꯩꯔꯦꯍꯦ ꯅꯪ ꯁꯤꯗꯤ
ꯑꯩꯗꯤ ꯑꯩꯗꯣ
ꯍꯣꯏ ꯍꯥꯏꯌꯣ
ꯎꯝ ꯑꯗꯨꯝ ꯂꯩꯗꯅ ꯐ꯭ꯔꯤꯗ ꯂꯩꯌꯦꯀꯣ ꯅꯪ ꯀꯩꯝ ꯇꯧꯗꯦꯀꯣ ꯊꯕꯛ ꯀꯩꯀꯥ
ꯀꯩ ꯇꯂꯦ ꯑꯗꯨꯝ ꯂꯩꯕꯅꯦ ꯐ꯭ꯔꯤ ꯑꯣꯏꯕꯒꯤꯅꯦ ꯇꯧꯏꯗꯣ
ꯂꯩꯔꯁꯨ ꯇꯧꯅꯨ ꯍꯥꯏꯒꯦ ꯇꯧꯕꯅꯦꯗ
ꯌꯥꯔꯦꯗ
ꯑꯗꯨ ꯒꯤꯅꯦ ꯅꯪꯅ ꯇꯧꯔꯗꯤ ꯑꯩꯁꯨ
ꯑꯩꯉꯣꯟꯗ ꯍꯥꯏꯅꯤꯡꯉꯥꯏꯁꯨ ꯀꯩꯝ ꯈꯪꯅꯔꯣꯏꯕ
ꯑ ꯑꯣꯏꯔ
ꯎꯝ ꯑꯣꯏꯔꯝꯅꯤ ꯍꯥꯏꯒꯅꯨ ꯑꯣꯏꯔꯦ ꯍꯥꯏꯌꯣ
ꯑꯣꯏꯣꯏ ꯑꯣꯏ ꯌꯥꯏꯗꯣ ꯑꯣꯏꯔ ꯅꯁ ꯀꯣ ꯑꯝꯇ ꯀꯥꯗ꯭ꯔꯕꯣ
ꯀꯥꯏꯗ
ꯎꯝ
ꯀꯥꯔꯁꯨ ꯀꯅꯥꯔꯔꯣꯏꯅꯕ ꯑꯗꯨꯝ ꯌꯨꯝꯗ ꯂꯩꯒꯅꯤ ꯇꯣꯛꯇꯦ ꯀꯥꯏ ꯍꯥꯏꯔꯒ
ꯏ ꯀꯥꯏꯌꯦ ꯍꯥꯏꯕ
ꯎꯝ
ꯀ ꯅꯣ ꯃꯨ ꯍꯥꯏꯣ
ꯍꯣꯏ ꯏꯀꯥꯏꯌꯦ ꯍꯥꯏꯕ
ꯀꯩꯒꯤꯩ ꯏ ꯀꯥꯏꯕ ꯁꯨ ꯀꯥꯕ ꯀꯅꯥꯇ ꯁꯀꯨꯜ ꯀꯥꯕꯗꯨ ꯐ ꯀꯅꯥꯅꯤ ꯀꯥꯏꯅ ꯍꯧꯕꯣ ꯀꯥꯏ ꯀꯅꯥꯅꯤ ꯀ ꯀ ꯀꯥꯏ
ꯑꯩꯗꯤ ꯏ ꯀꯥꯏꯕ ꯍꯧꯋꯦ
ꯀꯥꯏ ꯅ ꯑꯀꯅ ꯄꯕꯣꯏꯔꯗꯥꯥꯏꯅ
ꯑ
ꯀꯥꯏ ꯟꯕ ꯅꯨꯄꯥ ꯑꯣꯏꯔ ꯅꯨꯕ ꯍꯥꯕꯨꯗꯤ ꯃꯤ ꯃꯃꯥꯏ ꯑꯗꯨꯝ ꯊꯣꯂꯒ ꯋꯥ ꯉꯥꯡꯕ ꯐꯥꯎ ꯉꯝꯗꯕꯤꯗ ꯑꯗꯨꯝ ꯉꯥꯏ ꯇꯧꯕꯧꯕ ꯅꯨꯄꯥꯜ ꯂꯩꯌꯦꯩꯅꯅ ꯀꯣ ꯑꯗꯨ ꯃꯄ ꯅꯨꯄꯥ ꯑꯣꯏꯔꯝꯅꯤ ꯍꯥꯏꯕ ꯑꯗꯣ ꯅꯪ ꯏꯀꯥꯏꯕ ꯌꯥꯝ ꯍꯩꯃꯟꯕꯒꯤ ꯅꯪ ꯀꯦꯝꯁꯨ ꯂꯩꯔꯝꯃꯣꯏꯅꯦ ꯌꯥꯅ
ꯑ
ꯇꯤꯟꯅꯕ ꯂꯩꯔꯝꯃꯣꯏ ꯍꯥꯏꯕ ꯏꯀꯥꯏ ꯉꯟꯕꯒꯤ ꯝ ꯂꯩꯔꯃ ꯈꯪꯅ
ꯎꯝ
ꯑꯁꯤꯁꯤ ꯌꯥꯎꯁꯦꯅ ꯀꯕ
ꯅꯪꯗꯤ ꯂꯩꯕ꯭ꯔꯥ
ꯌꯥꯝ ꯂꯩ ꯋꯥ
ꯌꯥꯝꯅ ꯂꯩ
ꯍꯣꯏ ꯌꯥꯝ ꯂꯩꯌꯦ
ꯑꯁ ꯑꯗꯨꯗꯤ ꯑꯩꯁꯨ ꯈꯔ ꯈꯥꯏꯕꯤꯔꯣꯗꯅ
ꯈꯥꯕꯤ ꯀꯦ ꯈꯥꯕꯤ ꯀꯦ
ꯅꯪꯅ ꯈꯥꯏꯕꯤꯔꯗꯤ ꯑꯩꯁꯨ ꯌꯥꯝ ꯂꯩꯔꯅꯤ ꯏꯕꯥꯅꯤ
ꯍꯣꯏ ꯌꯥꯝ ꯂꯔꯤꯅꯤ ꯈꯥꯗ ꯏꯃꯥꯟꯕꯤ ꯈꯔ ꯈꯥꯏꯗ
ꯍ ꯍꯣꯏ ꯈꯕꯤ ꯀꯩꯁꯨꯀꯥꯏꯕꯥꯏ ꯇꯗ ꯈ꯭ꯋꯥꯏꯗꯁ
ꯎꯝ
ꯅꯪꯒꯤ ꯅꯪꯁꯨ ꯁꯀꯣ ꯀꯥꯎ ꯑꯩꯈꯣꯏꯗꯤꯗꯤ ꯅꯣꯡ ꯆꯨꯏꯗ
ꯑꯣ ꯐꯣꯏꯗꯤ ꯌꯥꯝ ꯁꯥꯏꯌꯦ ꯂꯩꯕꯒ ꯆꯠ ꯁꯃꯟ
ꯑꯩꯈꯣꯏꯗꯤ ꯅꯣꯡ ꯆꯨꯃꯟꯗꯅ ꯑꯃꯨꯛ ꯆꯠꯊꯣꯛꯄ ꯌꯥꯗꯕ
ꯍꯟꯗꯛ ꯎꯔꯣ ꯑꯣ ꯍꯥꯏꯕꯗꯤ ꯉꯁꯤ ꯃꯅꯤꯡꯗꯔꯣꯑꯗꯤꯅꯤꯡꯗꯔꯣ ꯍꯥꯏꯔꯤꯁꯦ
ꯃꯣꯔꯅꯤꯡꯗꯁꯨ ꯏꯚꯅꯤꯡꯗꯁꯨ ꯅꯥꯏꯏꯠ ꯗꯁꯨ
ꯎꯝ ꯑ ꯌꯥꯡ
ꯅꯨꯡꯉꯥꯏꯌꯦ ꯂꯩꯕꯁꯦ
ꯎꯝ ꯀꯅꯥꯅ ꯆꯥꯛ ꯊꯣꯡꯗꯣꯏꯅꯣ ꯀꯅꯥꯅ ꯊꯣꯡꯅꯤꯡ ꯉꯥꯏꯔ ꯀꯅꯥꯅ ꯊꯣꯡꯅꯤꯡ ꯉꯥꯏꯔ
ꯍꯣꯏ ꯑꯩꯅ ꯑꯩꯅ ꯑꯌꯨꯛ ꯉꯟꯇꯥ ꯍꯧꯒꯠꯂꯒ ꯊꯣꯡꯗꯣꯏꯕ
ꯑꯣ ꯅꯪꯕꯨ ꯆꯥꯛ ꯊꯣꯡꯕꯒ ꯍꯥꯏꯕ꯭ꯔꯥꯅꯦ
ꯑꯁ ꯍꯥꯏꯌꯦꯗ ꯌꯥꯝ ꯍꯩꯌꯦ ꯍꯩꯈ꯭ꯔꯖꯥꯠꯅꯤꯗ
ꯆꯥꯛ ꯊꯣꯡꯕꯒ ꯍꯥꯏꯔꯝꯒꯗꯧ ꯃꯥꯟꯗꯦꯗ
ꯑꯗꯨꯗꯤ ꯅꯪ ꯊꯥꯖꯕ ꯋꯥꯠꯂꯦ ꯑꯩꯉꯣꯟꯗ
ꯎꯝ
ꯍꯣꯏ ꯋꯥꯠꯄꯁꯨ ꯐꯥꯏꯗ
ꯑ ꯀꯔꯤꯝꯇꯁꯨ ꯍꯥꯏꯗꯦꯗ ꯑꯩꯅ ꯍꯥꯏꯕꯗꯤꯀꯣ
ꯑꯥ
ꯅꯪꯒꯤ ꯈꯣꯟꯖꯦꯜꯁꯦ ꯑꯗꯨꯝ ꯇꯥꯕ ꯌꯥꯏ ꯍꯥꯏꯕꯅꯤꯗ
ꯎꯝ
ꯌꯥꯏꯌꯦ
ꯑꯗꯣ ꯅꯣꯏ ꯃꯃꯥꯅ ꯅꯣꯏ ꯕꯕꯥ ꯑꯩꯈꯣꯏꯅ ꯆꯥꯛ ꯊꯣꯡꯗꯕ꯭ꯔꯣ ꯅꯪꯅ ꯅꯨꯡꯇꯤ ꯅꯨꯡꯇꯤꯒꯤ ꯑꯗꯨꯝ ꯊꯣꯡ ꯉꯤꯔꯣ
ꯎꯝ ꯃꯣꯏꯗꯣ
ꯑꯥꯎ ꯍꯥꯏꯔꯣ
ꯃꯣꯏꯗꯣ ꯀꯩ ꯍꯥꯏꯁꯤꯔꯥ ꯃꯣꯏꯗ ꯑꯗꯨꯝ ꯑꯗꯨꯝ ꯑꯣꯏꯕ ꯍꯥꯏꯅꯤꯡꯉꯥꯏ ꯂꯩꯇꯕꯗꯣ ꯍꯥꯏꯅꯤꯡꯉꯥꯏ ꯂꯩꯇꯦꯕ ꯃꯣꯏꯒꯤ ꯀꯔꯤ ꯍꯥꯏꯁꯤꯔ ꯃꯣꯏꯒꯤ ꯇꯟꯃꯟꯕꯗꯣ
ꯇꯟꯅꯤ ꯍꯥꯏꯕ ꯃꯣꯏꯅ
ꯎꯝ
ꯅꯪ ꯃꯥꯗ ꯑꯣꯏꯔꯝꯅꯤꯍꯦ ꯅꯣꯏ ꯀꯃꯥꯏꯅ ꯀꯩꯒꯤ ꯃꯃꯥ ꯕꯕꯥ ꯈꯣꯏꯅ ꯀꯃꯥꯏꯅ ꯇꯟꯒꯗꯔꯣ ꯅꯆꯤꯟ ꯊꯤꯒꯅꯨ
ꯇꯜꯂꯗꯤ ꯇꯜꯂꯦ ꯑꯗꯨꯃꯥꯏꯅ ꯍꯥꯏꯗꯣꯏꯅꯦ ꯇꯁꯦꯡ ꯇꯁꯦꯡꯕ ꯋꯥꯗꯣ ꯍꯥꯏꯗꯣꯏꯅꯦ ꯀꯩꯔꯣ ꯅꯪꯗꯤ ꯈꯪꯂꯝꯃꯔꯣꯏꯅꯦ ꯍꯣꯏ ꯈꯪꯉꯣꯏꯗ
ꯈꯪꯉꯤꯍꯦ ꯀꯥꯔꯤꯅꯣ
ꯏꯁ ꯅꯪꯅ ꯑꯩꯒꯤ ꯌꯨꯝꯗ ꯂꯩꯕꯒ ꯃꯥꯥꯟꯁꯤꯜ ꯂꯩꯗ ꯅꯪꯒꯤ ꯈꯨꯍꯥꯏꯗꯨꯗꯤ
ꯍꯥꯏ ꯅꯪ
ꯅꯣꯏ ꯑ ꯌꯨꯝꯗ ꯂꯩꯔꯒ ꯑꯗꯨꯝ ꯀꯩꯁꯨ ꯆꯥꯗꯕ꯭ꯔꯣ ꯑꯗꯨꯝ ꯌꯨꯝꯗ ꯂꯩꯔꯒ ꯑꯗꯨꯝ ꯐꯣꯟ ꯈꯛꯇ ꯃꯦꯠꯂꯒ ꯂꯩꯔꯤꯔꯣ ꯀꯩꯝꯇ ꯆꯥꯗ꯭ꯔꯕꯣ ꯅꯪ ꯐ꯭ꯔꯦꯟ ꯂꯩꯗꯕꯒꯤ ꯆꯥꯁꯨ ꯆꯥꯔꯝꯕꯅꯦ ꯑꯩꯈꯣꯏꯗꯤ ꯐ꯭ꯔꯦꯟ ꯌꯥꯝꯃꯟ ꯕꯩꯀꯣ ꯅꯨꯡꯇꯤ ꯅꯨꯡꯇꯤ ꯑꯗꯨꯝ ꯄꯨꯜꯂꯒ ꯆꯥꯏ
ꯑꯣ ꯑꯗꯨꯒꯤꯗꯤ ꯅꯪ ꯅꯁꯥ ꯄꯥꯔꯤꯗꯣ
ꯌꯥꯔꯦꯗ ꯈꯗꯕ ꯈꯪꯗ꯭ꯔꯒ ꯈꯪꯕ꯭ꯔꯥ ꯁꯥꯔꯤ
ꯈꯪꯉꯦ ꯆꯃꯟꯕ ꯍꯥꯏꯕꯁꯤꯗꯤ ꯌꯥꯝ ꯄꯥꯕꯅꯦ
ꯌꯥꯗ ꯄꯥꯗ ꯄꯥꯗꯦ
ꯄꯥꯏ ꯍꯥꯏꯗ
ꯂꯥꯜꯂꯦ
ꯎꯝ ꯂꯥꯜꯂꯦꯕ
ꯍꯣꯏ
ꯂꯍꯂꯁꯨ ꯅꯧꯃꯅꯤ ꯁꯣꯃꯅꯤꯗ ꯃꯤ ꯍꯥꯏꯕꯁꯤꯗꯤ ꯍꯥꯏꯕ ꯉꯝꯗꯦꯗꯅ ꯅꯣꯡꯃ ꯆꯨꯝꯂꯛꯄ ꯃꯇꯝꯁꯨ ꯂꯩꯅꯤ
ꯁꯣ ꯑꯌꯥꯝꯌꯥꯝ ꯀꯌꯥ ꯁꯨꯕꯅꯣ ꯅꯪꯅ ꯀꯣꯠ ꯇꯧꯔꯛꯄꯁꯦ ꯃꯤ ꯀꯌꯥ ꯌꯥꯕꯅꯣ ꯇꯧꯈ꯭ꯔꯦ
ꯑꯩ ꯃꯤ ꯁꯤꯡꯗꯤ ꯃꯉꯥ ꯈꯇꯪ ꯉꯥꯏꯔꯤꯌꯦ
ꯎꯝ
ꯑ
ꯑꯗꯨꯗꯤ ꯅ ꯑꯗꯨꯝ ꯀꯣ ꯇꯩꯕ ꯃꯤ ꯌꯥꯝ ꯈꯠꯅꯔꯝꯅꯤꯅꯦ
ꯀꯗ ꯑꯗꯨꯒꯨꯝꯕꯒꯤꯗꯨ ꯑꯁ
ꯎꯝ
ꯁꯨꯝ ꯇꯧꯔꯛꯄ ꯍꯥꯏꯕꯗꯣ ꯂꯩꯗꯅ
ꯎꯝ ꯃꯔ ꯑꯃꯗ ꯍꯥꯏꯔꯗꯦ ꯌꯥꯝ ꯐꯩꯌꯦꯀꯣ ꯍꯥꯏꯕꯗꯤ ꯐꯤ ꯂꯩꯕ ꯁꯨꯔꯨꯗꯤ ꯑꯗꯨꯝꯅ ꯇꯧꯕꯗꯣ
ꯅꯪꯗꯤ ꯀꯌꯥꯃꯨꯛ ꯇꯧꯔꯒꯦ
ꯇꯧꯗ꯭ꯔꯤꯗ ꯅꯪꯅ ꯐꯁꯅꯦꯗ
ꯑꯆꯥꯥ ꯑ ꯂꯣꯏꯔꯦꯍꯦ
ꯅꯪ ꯇꯧꯔꯛꯄꯒꯤ ꯐꯤꯖꯩ ꯇꯧꯅꯤꯡꯗ꯭ꯔꯦ ꯍꯥꯏꯅ ꯄꯥꯏꯈꯠꯇꯤꯕ
ꯑꯣ ꯌꯥꯝ ꯐꯩꯌꯦ ꯌꯥꯝ ꯐꯩꯌꯦ
ꯅꯠꯇ꯭ꯔꯗꯤ ꯉꯁꯥꯏꯅ ꯔꯤꯖꯦꯛ ꯇꯧꯈ꯭ꯔꯅꯤ